ꯑꯣ ꯇꯨꯝꯗꯔꯤꯕꯣ
ꯇꯨꯝꯗꯔ꯭ꯤꯌꯦ
ꯇꯨꯝꯅꯤꯡꯉꯝꯃꯅꯤꯗ ꯊꯕꯛ ꯋꯥꯅ ꯆꯠꯄꯅꯦꯅ
ꯑꯁ
ꯋꯥꯉꯥꯡ ꯅꯤꯡꯉꯥꯏ ꯂꯩꯇ꯭ꯔꯤꯅꯦ ꯅꯪ ꯅꯥꯊꯟꯇꯥ ꯍꯪꯂꯛꯑꯒ ꯂꯣꯏ ꯈꯨꯝꯈꯔ꯭ꯦꯅꯦ
ꯅꯃꯥꯟꯅꯕꯤ ꯑꯅꯤꯗꯨꯗꯤ ꯇꯨꯝꯈ꯭ꯔꯕ꯭ꯔꯣ
ꯇꯨꯝꯗꯔ꯭ꯤꯗ ꯃꯣꯏꯁꯨ ꯆꯥꯛ ꯀꯟꯅ ꯆꯥꯔꯤ ꯍꯧꯖꯤꯛꯁꯦ ꯎꯝ ꯃꯣꯏ ꯔꯨꯝꯗꯀꯣ
ꯑꯁ ꯃꯣꯏꯔꯣꯝꯗ ꯄꯨꯔꯛꯑꯒ ꯃꯣꯏꯔꯣꯝꯗ ꯄꯨꯔꯛꯑꯒ ꯆꯥꯕ꯭ꯔꯣ
ꯍꯣꯏ ꯅꯨꯡꯇꯤꯒꯤ ꯑꯗꯨꯃꯥꯏꯅ ꯇꯧꯕꯅꯦ
ꯑꯁꯥ ꯑꯁꯥ ꯐꯔꯦꯅꯦ ꯑꯗꯨꯅꯥ
ꯅꯪꯕꯨ ꯀꯤꯕꯒꯤ ꯑꯣꯏꯔꯝꯒꯅꯤ
ꯀꯤꯕꯩ ꯑ ꯈꯪꯗꯦ ꯀꯩꯒꯤꯔꯣ
ꯍꯩꯁ ꯈꯪꯗꯔꯦꯗ
ꯍꯝ ꯀꯩꯗꯧꯔꯦ
ꯀꯩꯁꯨ ꯇꯧꯗꯦꯗ
ꯃꯄꯥꯟꯗ ꯂꯩꯕ꯭ꯔꯣ ꯍꯧꯖꯤꯛꯇꯤ
ꯎꯝ ꯃꯄꯥꯟꯗ ꯑꯃꯨꯛ ꯊꯣꯛꯑꯦ
ꯍꯥꯝ ꯍꯥꯝ
ꯃꯤ ꯃꯈꯣꯟ ꯇꯥꯕ꯭ꯔꯣ
ꯇꯥꯗꯦ ꯒꯥꯔꯤ ꯃꯈꯣꯟ ꯇꯥꯕꯀꯣ ꯉꯁꯥꯏꯗꯣ ꯑꯗꯨꯒꯤ ꯍꯪꯕꯅꯦꯗꯥ
ꯒꯥꯔꯤ ꯃꯈꯣꯟ ꯑꯩꯗꯤ ꯇꯥꯗꯦꯍꯦ
ꯁꯤ ꯈꯔꯨꯞ ꯈꯛꯇꯅꯤꯅꯦ ꯈꯋꯥꯏꯗꯩ ꯑꯦꯛꯇꯤꯚ ꯑꯣꯏꯔꯤꯁꯤ ꯑꯩ ꯀ꯭ꯔꯨꯞꯗꯤ ꯂꯣꯏ ꯇꯨꯝꯅꯈ꯭ꯔꯕ ꯃꯥꯜꯂꯦ
ꯁꯤꯗꯤ
ꯁꯤꯒꯤ ꯀꯔꯣꯞꯁꯤꯗꯤ ꯑꯁ ꯂꯣꯏꯔꯦꯍꯦ
ꯂꯣꯏꯔꯦ ꯇꯨꯝꯗꯕꯤ ꯇꯨꯝꯗꯅ ꯂꯩꯕ ꯃꯤꯁꯨ ꯂꯩꯕ ꯃꯥꯜꯂꯦ ꯑꯗꯨꯅꯤ
ꯊꯕꯛ ꯁꯨꯗꯕ ꯃꯤ ꯄꯥꯟꯕ ꯃꯤꯁꯤꯡꯗꯨꯅ ꯑꯗꯨꯗ
ꯎꯝ ꯌꯥꯛꯇꯤ ꯀꯌꯦ ꯅꯨꯃꯤꯠ ꯍꯦꯛ ꯉꯥꯜꯂꯒ ꯒ꯭ꯔꯨꯄꯇ ꯑꯦꯛꯇꯤꯚ ꯑꯗꯨꯝ ꯑꯣꯏꯕ
ꯂꯦꯜꯂꯤꯅꯦ ꯃꯣꯏꯁꯨ
ꯎꯝ ꯅꯪꯁꯨ ꯁꯨꯇꯤꯗꯣ ꯂꯧꯋꯦ ꯍꯥꯏꯔꯗꯤ ꯍꯞꯇꯥ ꯑꯃ ꯑꯗꯨꯃꯥꯏꯅ ꯇꯧꯔꯣꯅ
ꯑꯗꯤ ꯀ꯭ꯨꯞꯄꯗꯤ ꯇꯟꯂꯦꯗ
ꯑꯗꯨꯅꯤ ꯅꯪꯅ ꯇꯜꯂꯒ ꯑꯩꯉꯣꯟꯗꯗꯤ ꯇꯧꯔꯣ ꯄꯪꯇꯧ ꯇꯧꯔ ꯑꯗꯨꯝ ꯍꯥꯏꯔ ꯂꯩꯅꯦ
ꯎꯁ ꯅꯣꯏꯗꯤ ꯐ꯭ꯔꯤ ꯂꯩꯕꯅꯦ ꯅꯀꯣ ꯑꯁ ꯐ꯭ꯔꯤ ꯂꯩꯔꯦꯗꯤ ꯑꯩ ꯇꯧꯔꯒꯅꯤꯅ ꯇꯧ ꯇꯧꯗꯤ ꯇꯧꯔꯒꯅꯤꯅ
ꯐ꯭ꯔꯤ ꯍꯧꯖꯤꯛꯁꯨ ꯐ꯭ꯔꯤꯅꯤꯅ ꯑꯗꯨꯝ ꯌꯥꯏꯗꯅ ꯇꯨꯝꯗꯕ ꯇꯨꯝꯗ꯭ꯔꯤꯕ ꯂꯩꯁꯥꯕꯤ ꯌꯥꯝ ꯂꯩ ꯑꯗꯨꯗꯤ
ꯃꯣꯏꯁꯨ ꯑꯁ ꯑꯣꯏꯅ ꯇꯧꯔꯛꯑꯗꯤ ꯑꯁ ꯋꯥ ꯀꯌꯥ ꯉꯥꯡꯗꯦꯅꯦ
ꯑꯗꯨꯅꯦ ꯌꯥꯝ ꯑꯦꯛꯇꯤꯚ ꯑꯣꯏꯕ ꯌꯥꯝ ꯍꯩꯕ ꯇꯥꯏꯕꯇ ꯑꯣꯏꯔꯒꯀꯣ ꯇꯧꯔꯗꯤ ꯀꯩꯅꯣ ꯐꯖꯅꯁꯨ ꯇꯧꯔꯒꯦ
ꯅꯍꯥꯟ ꯑꯃꯗꯤ ꯑꯁ ꯐꯖꯅ ꯇꯧꯋꯦ ꯑꯗꯣ ꯀꯩꯅꯣꯝ ꯇꯧꯕ ꯇꯟꯕ
ꯀꯣꯏꯁꯦ ꯍꯥꯏꯔꯛꯄ꯭ꯔꯣ
ꯀꯗꯥꯏꯗꯒꯤ ꯑꯩ ꯑꯩ ꯈꯪꯅꯩ ꯍꯥꯏꯕꯗꯨ ꯅꯨꯄꯤꯗꯨꯗꯨꯝ ꯑꯗꯨꯗꯤ ꯑꯁ ꯅꯥꯜꯂꯤꯍꯦ ꯑꯗꯨꯗꯤ
ꯎꯝ
ꯑꯩ ꯉꯁꯥꯏ ꯀꯩꯅꯣ ꯃꯥꯒꯤ ꯀꯩꯅꯣ ꯏꯁꯇꯦꯇꯁ
ꯑꯦꯁ
ꯀꯩꯅꯣ ꯇꯧꯕꯅꯦꯕ
ꯎꯝ ꯎꯝ
ꯃꯥ ꯗꯤ ꯑꯩꯒꯤ ꯅꯝꯕꯔ ꯁꯦꯚ
ꯎꯝ
ꯃꯁꯛꯁꯨ ꯈꯪꯗꯦꯗ ꯑꯩꯁꯨ
ꯑꯣ
ꯀꯥꯎꯕꯨ ꯀꯥꯎꯔꯦ ꯍꯥꯟꯅꯗꯤ ꯀꯩꯅꯣ ꯇꯧꯔꯝꯕꯅꯤ ꯑꯩ ꯍꯟꯗꯛ ꯅꯤꯡꯁꯤꯡꯂꯛꯑꯦꯕ
ꯎꯝ ꯎꯝ ꯎꯝ ꯑꯍꯥꯟ ꯈꯪꯅꯕꯗꯣ ꯍꯟꯗꯛꯇ ꯅꯤꯡꯁꯤꯡꯂꯛꯄ꯭ꯔꯥ
ꯎꯝ ꯅꯍꯥꯟ ꯃꯥꯅ ꯍꯥꯏꯔꯛꯄꯗꯨꯗꯗꯤ ꯑꯩ ꯈꯪꯗꯤꯌꯦ ꯍꯥꯏꯔꯝꯃꯅꯤꯕ ꯃꯥ ꯈꯪꯉꯤ ꯍꯣꯏꯅꯤ ꯍꯥꯟꯅ ꯑꯁ ꯍꯥꯎꯅꯔꯝꯃꯤ ꯀꯥꯏ
ꯑꯗꯨꯒ ꯑꯃꯨꯛ ꯈꯪꯅ ꯁꯛꯑꯦ ꯀꯣꯏꯅ ꯁꯛꯑ ꯍꯥꯏꯔꯛꯄꯒꯤꯔꯣ ꯅꯪ ꯉ ꯇꯟꯥꯟꯕꯗꯣ ꯀꯩꯔꯣ ꯇꯜꯂꯤꯗꯣ ꯄꯩꯁꯥ ꯄꯥꯏꯕ ꯑꯣꯏꯔꯗꯤ ꯑꯗꯨꯝ ꯈꯪꯅꯔꯣꯅꯪ
ꯄꯥ ꯄꯕ ꯃꯤ ꯑꯣꯏꯒꯗꯕ ꯃꯥꯟꯗꯦꯗ
ꯆꯁꯁꯨ ꯈꯪꯗꯅ ꯃꯣꯟꯅ ꯈꯪꯪꯗꯅ
ꯅꯠꯇꯦ ꯐꯣꯟꯗ ꯈꯛꯇ ꯋꯥꯔꯤ ꯁꯅꯥꯅꯤ ꯅꯍꯥꯟ ꯑꯩꯈꯣꯏ ꯏꯃꯥꯟꯅꯕ ꯑꯃ ꯈꯪꯅꯔꯤꯕ ꯃꯣꯏ ꯑꯗꯨ ꯏꯃꯅꯕꯅ ꯈꯪꯅꯑꯣꯅ ꯅꯝꯕꯔ ꯄꯤꯕꯗꯣ ꯑꯣꯏꯔꯝꯕꯅꯦꯕ
ꯎꯝ ꯃꯥꯅ ꯀꯣꯏꯈ꯭ꯔꯕ ꯅꯨꯄꯤꯗꯨꯕꯨ ꯈꯪꯅꯧ ꯍꯥꯏꯔꯛꯄ꯭ꯔꯅꯦ
ꯃꯥꯅ ꯀꯣꯏꯕ ꯅꯨꯄꯤ ꯅꯠꯇꯦꯗ ꯀꯣꯏꯗꯤ ꯀꯣꯏꯗꯦ ꯀꯣꯏꯗꯦ ꯑꯗꯨ ꯐ꯭ꯔꯤ ꯐ꯭ꯔꯦꯟ ꯑꯣꯏꯅ ꯀꯣ
ꯎꯝ
ꯑꯁ ꯍꯣꯏ ꯏꯃꯥꯟꯅꯕꯈꯣꯏꯗꯤ ꯑꯁ ꯋꯥꯀꯣ ꯈꯔ ꯍꯩꯕꯅꯤꯅꯀꯣ
ꯅꯪꯉꯣꯟ ꯅꯪꯉꯣꯟꯗ ꯍꯦꯟꯅ ꯍꯩꯈ꯭ꯔꯗꯤ ꯌꯥꯝ ꯍꯩꯕ ꯃꯤ ꯑꯣꯏꯔꯝꯒꯅꯤꯅꯦ ꯅꯪ ꯐꯥꯎ ꯌꯥꯝ ꯍꯩꯔꯦ ꯀꯩꯅꯣ ꯇꯧꯔꯦ ꯍꯥꯏꯕ ꯀꯥꯟꯁꯤꯗ ꯅꯪꯉꯣꯟꯗ ꯍꯦꯟꯅ ꯍꯥ ꯍꯩꯕ ꯑꯣꯏꯔꯗꯤ ꯑꯁ
ꯑꯁ ꯑꯩꯈꯣꯏꯗꯤ ꯑꯁ ꯍꯩꯇꯕꯒꯨꯝꯅꯤꯗ ꯈꯣꯏ ꯏꯃꯥꯟꯅꯕ ꯑꯅꯤ ꯑꯍꯨꯝꯗꯤ ꯑꯩ ꯂꯩ ꯑꯩꯈꯣꯏ ꯃꯔꯤ ꯑꯩꯈꯣꯏ ꯑꯩꯈꯣꯏ ꯂꯦꯡꯒ ꯃꯔꯤ ꯂꯩꯕꯀꯣ ꯑꯗꯣ ꯑꯈꯣꯏꯅ ꯆꯠꯃꯤꯟ ꯈꯔ ꯆꯥꯃꯤꯟꯅꯈ꯭ꯔꯗꯤ ꯅꯨꯄꯤꯁꯤꯡꯗꯤ ꯑꯁ ꯀꯥꯏꯕꯗꯤ
ꯑꯗꯨꯗ ꯅꯪꯅ ꯈ꯭ꯋꯥꯏꯗ ꯄꯪꯕ ꯑꯣꯏꯔꯅꯦ ꯋꯥ ꯉꯥꯡꯕꯁꯦ ꯑꯗꯨꯐꯥꯎ ꯑꯩꯈꯣꯏꯒꯤꯗꯤ ꯌꯥꯝ ꯍꯩꯔꯦ ꯈꯂꯤꯀꯥꯟꯁꯤꯗ
ꯑꯩꯅ ꯈ꯭ꯋꯥꯏꯗꯒꯤ ꯄꯪꯕꯅꯦ ꯑꯩꯈꯣꯏ ꯃꯔꯛꯇ
ꯍꯣꯏ ꯏꯃꯥꯟꯅꯕ ꯑꯃ ꯑꯁ ꯀꯩꯅꯣꯗꯒꯤ ꯅꯍꯥꯟ ꯑꯩꯈꯣꯏ ꯇꯨꯝꯃꯤꯟꯅꯩꯑꯕ ꯅꯣꯡꯃ ꯃꯥꯅ ꯑꯁ ꯐꯣꯟ ꯇꯁꯤꯗꯤ ꯉꯠꯄꯅꯤꯌꯦ
ꯎꯝ
ꯍꯩ ꯑꯩꯈꯣꯏꯅ ꯂꯩꯥꯃꯤꯅꯈ꯭ꯔꯗꯤ ꯀꯣ ꯑꯁ ꯑꯗꯨꯝ ꯅꯣꯛꯑꯒꯀꯣ ꯑꯗꯨꯝ ꯉꯥꯡꯁꯨ ꯉꯥꯡꯉꯅꯤ ꯅꯣꯛꯁꯨ ꯅꯣꯛꯒꯅꯤ ꯑꯗꯨꯝ
ꯑꯩꯈꯣꯏꯁꯨ ꯑꯗꯨ ꯃꯥꯏ ꯑꯣꯏꯕꯅꯦ ꯍꯧꯖꯤꯛ ꯅꯧꯅ ꯂꯥꯛꯄꯗꯨꯗ ꯑꯃꯗꯤ ꯑꯩꯈꯣꯏꯒꯤ ꯃꯔꯨꯞ ꯑꯣꯏꯗꯅ
ꯎꯝ
ꯑꯗꯨꯒ ꯑꯩꯈꯣꯏ ꯃꯦꯗꯥꯝ ꯑꯅꯣꯏꯕꯤꯗꯨꯒ ꯃꯦꯗꯝ ꯎꯝ ꯂꯣꯏꯅꯃꯛꯀꯤ ꯃꯦꯗꯥꯝꯗꯣ ꯑꯗꯨꯒꯁꯨ ꯑꯩꯈꯣꯏ ꯑꯗꯨꯝ ꯄꯨꯟꯕꯗꯤ ꯄꯨꯜꯂꯦꯕꯀꯣ ꯈꯨꯟꯗꯗꯤ ꯑꯗꯨꯒ ꯁꯤꯗ ꯂꯥꯛꯄꯗꯒꯤ ꯇꯣꯡꯉꯥꯜꯂꯦ ꯍꯥꯏꯕ ꯋꯥ ꯈꯛꯇꯅꯦꯕ ꯑꯗꯨ ꯑꯩꯈꯣꯏ ꯄꯨꯜ ꯅꯠꯇ꯭ꯔꯗꯤ ꯌꯥꯝ ꯋꯥ ꯉꯥꯡꯕꯅꯤ
ꯑꯃ ꯑꯍ
ꯍꯟꯗꯛꯇ ꯅꯧꯅ ꯂꯥꯛꯄꯗꯣ ꯌꯥꯝ ꯐꯤꯡꯉꯦ ꯍꯥꯏꯌꯦ ꯑꯗꯣ ꯑꯗꯨꯅ ꯄꯤꯗꯣ ꯑꯩꯈꯣꯏꯒꯤ ꯃꯔꯛꯇꯗꯤ ꯃꯥꯁꯨ ꯌꯥꯝ ꯏꯪ ꯇꯞꯄ ꯑꯣꯏꯈ꯭ꯔꯕꯅꯦ ꯑꯩꯈꯣꯏꯅ ꯐꯤꯡꯕꯅꯦ ꯑꯍ
ꯎꯝ ꯐꯗꯤ ꯐꯩꯌꯦ ꯃꯥꯁꯨ ꯈꯔ ꯑꯥ ꯉꯥꯡꯕꯗ ꯀꯩꯅꯣꯝ ꯇꯧꯋꯦ ꯃꯥꯁꯨ ꯐꯥꯒꯤ ꯐꯔꯥꯡꯗꯣ ꯃꯥꯁꯨ ꯈꯔ ꯍꯩꯕ ꯃꯥꯜꯂꯦ
ꯍꯝꯍꯝ ꯋꯥꯈꯟꯗ ꯀꯩꯝꯇ ꯂꯩꯗꯕꯀꯣ ꯑ ꯑꯁꯤ ꯉꯥꯡꯊꯣꯛꯄꯗꯤ ꯔꯥꯁꯤ ꯂꯩꯗꯕ ꯑꯗꯨꯃꯥꯏꯗꯤ ꯇꯧꯔꯝꯒꯅꯤ ꯑꯗꯨꯕꯨ ꯋꯥꯈꯟꯗꯗꯤ ꯀꯩꯝ ꯂꯩꯇꯕꯀꯣ ꯃꯥꯁꯨ ꯑꯩꯈꯣꯏꯒ ꯑꯗꯨꯝ ꯃꯥꯟꯅꯕꯅꯦ ꯐꯗꯤ ꯐꯕꯅꯦ
ꯎꯝ ꯃꯤ ꯁꯤꯡꯕ ꯍꯥꯏꯁꯤꯗꯤꯀꯣ ꯑꯩꯅ ꯋꯥ ꯑꯃ ꯍꯦꯛ ꯍꯥꯏꯔꯛꯄꯗ ꯑ ꯔꯦꯁꯄꯣꯟ ꯌꯥꯝ ꯊꯨꯅ ꯆꯞ ꯃꯥꯟꯅꯅ ꯄꯤꯕꯗꯣ
ꯎꯝ
ꯑꯣꯏ ꯁꯤꯡꯕ ꯀꯧꯋꯦꯕꯀꯣ ꯃꯥꯁꯨ ꯈꯔ ꯀꯣꯛꯇꯤ ꯂꯩꯌꯦ ꯃꯥꯜꯂꯦ ꯋꯥ ꯉꯥꯡꯕꯗꯀꯣ ꯑꯗꯨꯝ ꯌꯦꯡꯕꯗ
ꯃꯥꯗꯣ ꯍꯍꯍ
ꯋꯥ ꯉꯥꯡꯕꯗꯀꯣ ꯑ ꯀꯩꯅꯣ ꯑꯗꯨ ꯇꯧꯗꯦ ꯑꯗꯨ ꯇꯧꯋꯦ ꯍꯥꯏꯕꯗꯨ ꯑꯁ ꯑꯩꯈꯣꯏ ꯏꯃꯥꯟꯅꯕꯈꯣꯏ ꯑꯜꯂꯥꯏ ꯋꯥ ꯉꯥꯡꯕ ꯌꯥꯗꯕꯅꯤ ꯍꯦꯛ ꯉꯥꯛꯊꯣꯛꯑꯒꯀꯣ ꯑꯗꯨꯝ ꯏꯁꯄꯣꯟꯗꯣ
ꯎꯝ
ꯌꯥꯝ ꯊꯨ ꯊꯨꯅꯀꯣ ꯑꯗꯨꯝ ꯆꯞ ꯆꯥꯅ ꯄꯤꯔꯛꯀꯅꯦꯕ ꯃꯣꯏꯁꯨ
ꯅꯣꯏ ꯆꯥꯛ ꯆꯥꯃꯤꯟꯅꯔꯗꯤ ꯀꯩꯅꯣ ꯇꯧꯔꯝꯒꯅꯤꯅꯦ ꯑꯗꯨ ꯋꯥ ꯉꯥꯡ ꯀꯩꯅꯣ ꯇꯧꯗ꯭ꯔꯣ ꯑꯩꯈꯣꯏ ꯃꯦꯗꯥꯝꯗꯨꯒ
ꯃꯔꯛ ꯃꯔꯛ ꯑꯗꯨꯝ ꯇꯧꯋꯦ ꯉꯔꯥꯡ ꯃꯦꯗꯥꯝꯗꯨꯗ ꯃꯥꯅ ꯀꯩꯅꯣ ꯁꯥꯎꯟꯅꯤꯡꯕ ꯃꯥꯜꯂꯦ ꯃꯥꯁꯨ ꯉꯔꯥꯡ ꯍꯥꯏꯕꯗꯣ ꯀꯩ ꯍꯥꯏꯣ ꯅꯥꯀꯣꯡꯒꯤ ꯏ ꯐꯥꯎ ꯀꯪꯗ꯭ꯔꯕ ꯀꯪꯗ꯭ꯔꯕꯤ ꯃꯥꯅ
ꯍꯍꯍꯍ
ꯀꯥꯏꯗ
ꯑꯩꯈꯣꯏ ꯃꯦꯗꯥꯝꯗꯨꯗ ꯑꯩꯈꯣꯏ ꯃꯦꯗꯥꯝꯗꯨꯅ
ꯎꯝ ꯑꯁꯨꯋꯥꯏꯕꯥꯎ ꯃꯦꯗꯥꯝꯗ ꯑꯗꯣꯗ ꯈꯔ ꯕꯣꯁ ꯇꯧꯕ ꯃꯥꯜꯂꯦꯕ ꯔꯣꯝꯗ
ꯍꯍꯍ ꯑꯗꯨꯅꯦꯕ
ꯃꯅꯥꯐꯥꯎ ꯏ ꯀꯪꯗ ꯀꯥꯡꯗ꯭ꯔꯦꯕꯤ ꯃꯥꯅ ꯈꯔ ꯃꯥꯅ ꯈꯔ ꯑꯍꯟ ꯑꯣꯏꯕꯒꯤꯔ
ꯑꯍꯥꯟ ꯅꯣꯏ ꯃꯅꯤ ꯍꯣꯏ ꯃꯥꯗ ꯑꯩꯈꯣꯏ ꯃꯦꯗꯥꯝ ꯑꯆꯥꯎꯕꯤꯗꯣ
ꯎꯝ
ꯑꯩꯈꯣꯏ ꯃꯦꯗꯥꯝ ꯑꯆꯧꯕꯤꯗꯣ ꯃꯥꯒꯤ ꯃ ꯃꯇꯣꯟ ꯊꯣꯛꯑꯦ ꯑꯗꯨꯕꯨ ꯃꯥꯅ ꯑꯍꯟ ꯑꯣꯏꯕꯅꯦ
ꯇꯥꯏꯀꯣꯖꯥ
ꯇꯌꯦ ꯇꯌꯦ
ꯎꯝ
ꯑꯗꯇ
ꯈꯔ ꯑꯍꯟ ꯑꯣꯏꯔꯕꯅꯦ ꯃꯥꯗ
ꯎꯝ ꯅꯣꯏꯗꯒꯤꯁꯨ ꯑꯍꯟ ꯑꯣꯏꯕ꯭ꯔꯥ
ꯍꯣꯏ ꯆꯍꯤ ꯑꯅꯤ ꯑꯍꯟ ꯑꯣꯏꯔꯤꯕꯅꯤꯅꯦ
ꯑꯁ